ꯇꯥꯕ꯭ꯔꯣ
ꯇꯥꯏꯌꯦ ꯇꯥꯏꯌꯦ ꯀꯩꯅꯣ ꯀꯔꯤ ꯂꯩꯔꯒꯦ ꯐꯣꯟꯗꯨꯅ ꯅꯪ ꯄꯥꯎ ꯐꯥꯎꯖꯤꯜꯂꯛꯏꯁꯤꯅ
ꯑꯩꯁꯦ ꯅꯪꯉꯣꯟꯗ ꯋꯥ ꯍꯪꯒꯦꯅ ꯇꯧꯔꯛꯏꯅꯦ ꯏꯕꯦꯝꯃ ꯅꯪꯗ ꯅꯣꯡ ꯐꯥꯗꯣꯛ ꯗ꯭ꯌꯨꯇꯤꯗꯣ ꯗ꯭ꯌꯨꯇꯤꯗꯨ ꯁꯨꯇꯤ ꯂꯧꯕ ꯌꯥꯗꯣꯏꯔꯥ ꯍꯥꯏꯅ ꯍꯪꯉꯛꯏꯅꯦ ꯑꯩꯒꯤꯁꯦ
ꯑꯩꯈꯣꯏꯒꯤ ꯗ꯭ꯌꯨꯇꯤꯁꯦ ꯌꯥꯕꯨꯗꯤ ꯌꯥꯅꯤꯌꯦ ꯑꯩꯁꯦ ꯍꯥꯏꯗꯤ ꯊꯥ ꯑꯃꯅꯤꯅ ꯑꯩꯈꯣꯏ ꯍꯟꯗꯛ ꯆꯠꯂꯤꯁꯦ ꯑꯗꯣ ꯊꯥ ꯑꯃ ꯆꯠꯄꯁꯤꯗ ꯑꯩ ꯑꯃꯨꯛ ꯐꯥꯎꯗꯤ ꯂꯦꯞꯇ꯭ꯔꯤꯑꯕ ꯑꯗꯣ ꯆꯩꯕꯨꯗꯤ ꯆꯩꯕꯅꯦ ꯑꯗꯨ ꯑꯣꯏꯔꯁꯨ ꯑꯃꯨꯛ ꯅꯣꯡ ꯐꯥꯗꯣꯛꯀꯨꯝꯕ ꯂꯦꯞꯄꯗꯤ ꯀꯩꯁꯨꯝ ꯍꯥꯏꯔꯨꯏ ꯀꯔꯤ ꯂꯩꯔꯒꯦ ꯅꯪꯅ ꯑꯩ ꯗ꯭ꯌꯨꯇꯤ ꯂꯦꯞꯄ ꯌꯥꯗꯣꯏꯔꯥꯅ ꯍꯪꯉꯁꯦ ꯅꯪ ꯊꯕꯛ ꯆꯠꯃꯤꯟꯅꯧꯁꯦꯅ ꯍꯥꯏꯔꯤꯕ꯭ꯔꯥ ꯅꯠꯇ꯭ꯔꯒ ꯀꯔꯤ ꯑꯇꯣꯞꯄ ꯊꯕꯛ ꯂꯩꯔꯒꯦ
ꯀꯩꯅꯣ ꯀꯣ ꯅꯍꯥꯟ ꯅꯣꯡꯃ ꯀꯣꯏꯕ ꯆꯠꯂꯨꯕꯗꯣ ꯑꯁꯣꯝꯂꯣꯝꯗ ꯑꯗꯨꯗꯣ ꯏꯁꯤꯡ ꯂꯩꯕ ꯃꯐꯝꯗ ꯆꯠꯂꯨꯕꯗꯣ ꯑꯗꯨꯗꯨ ꯆꯠꯂꯨꯁꯤꯔꯥ ꯍꯥꯏꯅ ꯑꯩꯁꯦ ꯑꯃꯨꯛ ꯅꯉꯣꯟꯗ ꯍꯪꯉꯛꯏꯅꯦ ꯑꯃꯨꯛꯀ ꯆꯠꯅꯤꯡꯉꯛꯄ ꯑꯩꯁꯦ ꯃꯤ ꯃꯌꯥꯝ ꯑꯃ ꯆꯠꯅꯕ ꯃꯥꯜꯂꯦꯕ ꯑꯗꯨꯝ ꯍꯥꯏ ꯗꯤ ꯑꯩꯗꯣ ꯕꯖꯥꯔ ꯆꯠꯄ ꯈꯣꯠꯄꯗ ꯑꯗꯨꯝ ꯎꯏꯌꯦꯕ ꯃꯤ ꯃꯌꯥꯝ ꯆꯠꯄ ꯃꯤ ꯀꯦꯔ ꯀꯦꯔꯒ ꯐꯅꯌꯥꯝ ꯆꯠꯅꯩꯌꯦꯕ ꯑꯗꯨꯗꯨꯗꯤ ꯑꯗꯨꯁꯤꯡꯗꯣ ꯎꯕꯗ ꯑꯩꯁꯦ ꯑꯃꯨꯛ ꯆꯠꯅꯤꯡꯉꯛꯑꯕ ꯑꯗꯨꯗꯨꯒꯤ ꯄꯥꯎꯁꯦ ꯐꯥꯎꯔꯛꯏꯅꯦ ꯅꯪ ꯗ꯭ꯌꯨꯇꯤꯗꯨ ꯁꯨꯇꯤ ꯂꯧꯕ ꯌꯥꯗꯣꯏꯔꯥ ꯌꯥꯔꯣꯏꯗꯣꯏꯔꯥ ꯌꯥꯗꯣꯏꯗꯤ ꯆꯠ ꯁꯦ ꯌꯥꯗ꯭ꯔꯒꯅ ꯁꯨꯇꯤ ꯂꯩꯕ ꯅꯨꯃꯤꯠ ꯑꯝꯗꯔ ꯅꯠꯇ꯭ꯔꯒ ꯗ꯭ꯌꯨꯇꯤ ꯂꯣꯏꯔꯒ ꯆꯠꯁꯤꯔꯥꯅ ꯑꯩꯁꯦ ꯋꯥꯈꯜꯁꯦ ꯈꯜꯂꯒ ꯅꯪꯉꯣꯟꯗ ꯇꯧꯔꯛꯏꯅꯦ
ꯍꯥꯏꯃ ꯌꯥꯏꯌꯦ ꯑꯗꯨ ꯑꯣꯏꯇꯥꯔꯗꯤ ꯌꯥꯝ ꯌꯥꯏꯌꯦ ꯍꯥꯏꯗꯤꯅꯦ ꯑꯩꯈꯣꯏꯁꯦ ꯑꯩꯁꯦ ꯗ꯭ꯌꯨꯇꯦ ꯅꯣꯡꯃ ꯅꯣꯡꯃꯇꯪ ꯑꯣꯏꯁꯨ ꯑꯩꯁꯦ ꯂꯦꯞꯁꯤꯔꯅ ꯑꯩꯁꯦ ꯈꯜꯂꯝꯕꯅꯦꯕ ꯑꯥ ꯋꯥꯕꯒ ꯁꯥꯕꯒ ꯑꯩꯁꯦ ꯇꯧꯐꯝ ꯆꯥꯐꯝ ꯑꯃ ꯈꯪꯗ꯭ꯔꯕꯅꯦꯕ ꯏꯁꯥꯁꯦ ꯄꯣꯊꯥꯐꯝ ꯑꯃ ꯈꯪꯗ꯭ꯔꯕꯅꯦ ꯅꯨꯡꯇꯤꯒꯤ ꯁꯨꯝ ꯆꯠꯁꯤꯜꯂꯛꯄꯗꯨꯗ ꯑꯗ ꯑꯩꯁꯨ ꯅꯣꯡꯃ ꯐꯥꯗꯣꯛ ꯂꯦꯞꯁꯤꯔꯗꯤ ꯈꯜꯂꯝꯕꯅꯦ ꯅꯪꯅ ꯁꯨꯃꯥꯏꯅ ꯍꯧꯗꯣꯔꯛꯏꯁꯦ ꯌꯥꯝ ꯐꯔꯦ ꯀꯣꯏꯕ ꯑꯣꯏꯅ ꯆꯠꯂꯨꯔꯁꯦ ꯍꯥꯏꯗꯤ ꯑꯩꯈꯣꯏꯅ ꯅꯨꯃꯤꯠꯇꯨꯗ ꯆꯠꯄꯗꯣ ꯍꯥꯏꯗꯤ ꯅꯨꯡꯁꯥꯁꯦ ꯈꯔ ꯁꯥꯕꯁꯦ ꯋꯥꯠꯂꯤꯗꯅ ꯑꯗꯨꯗꯨꯅ ꯐꯖꯕꯁꯦ ꯈꯔ ꯋꯥꯠꯈ꯭ꯔꯦꯕ ꯃꯐꯝꯗꯣ ꯐꯖꯔꯁꯨ ꯍꯥꯏꯗꯤ ꯅꯨꯡꯉꯥꯏꯕꯗꯤ ꯃꯌꯥꯝ ꯐꯥꯎꯈꯤꯗꯅ ꯑꯩꯈꯣꯏ ꯅꯨꯃꯤꯠꯇꯨꯗ ꯆꯠꯄꯗ ꯑꯗꯣ ꯏꯁꯤꯡ ꯀꯩꯀꯩꯗꯣ ꯍꯥꯏꯗꯤ ꯅꯨꯃꯤꯠꯇꯣ ꯅꯣꯡꯁꯨ ꯃꯪꯉꯦ ꯑꯗꯩꯗꯤ ꯏꯁꯤꯡꯁꯨ ꯆꯥꯎꯕꯒꯤ ꯍꯥꯏꯗꯤ ꯏꯁꯤꯡꯗꯣ ꯍꯥꯏꯗꯤ ꯃꯤ ꯃꯌꯥꯝꯒꯤ ꯆꯠꯄꯗ ꯊꯥꯒꯠꯅꯔꯛꯄ ꯗꯨꯨꯒ ꯑꯩꯈꯣꯏ ꯅꯍꯥꯟ ꯆꯠꯂꯨꯕꯒꯤ ꯐꯤꯕꯝꯗꯨꯒꯗꯤ ꯈꯦꯠꯅꯕꯗꯤ ꯃꯌꯥꯝꯗꯤ ꯎꯏꯌꯦꯕ ꯍꯥꯏꯗꯤ ꯑꯩꯈꯣꯏꯅ ꯈꯔ ꯗꯥꯎ ꯌꯥꯗꯕ ꯍꯥꯏꯒꯗ꯭ꯔꯥ ꯅꯨꯃꯤꯠꯇꯨꯗ ꯍꯥꯏꯗꯤ ꯏꯁꯤꯡ ꯃꯌꯥꯝ ꯆꯥꯎꯔꯝꯃꯤꯗꯅ ꯍꯥꯏꯗꯤ ꯀꯩꯅꯣ ꯂꯩꯉꯣꯏ ꯑꯏ ꯀꯩꯏ ꯃꯌꯥꯝ ꯂꯩꯒꯗꯕ ꯃꯐꯝꯗꯣ ꯏꯁꯤꯡ ꯆꯥꯎꯁꯟꯈ꯭ꯔꯕ ꯕꯅꯤꯅ ꯏꯁꯤꯡꯅ ꯃꯌꯥꯝ ꯊꯨꯝꯖꯤꯜꯂ ꯂꯩꯈ꯭ꯔꯦꯗꯅ ꯑꯗꯨꯗꯨꯅ ꯍꯥꯏꯗꯤ ꯐꯖꯕꯗꯣ ꯋꯥꯠꯇ꯭ꯔꯣ
ꯅꯣꯡ ꯆꯨꯈꯤꯕꯒꯤꯅꯦꯕ ꯑꯗꯨꯃꯥꯏꯅ ꯏꯁꯤꯡ ꯀꯩꯅꯣ ꯇꯧꯔꯤꯗꯨꯕꯨꯗꯤ ꯑꯗꯣ ꯍꯧꯖꯤꯛꯇꯤ ꯀꯩꯁꯨ ꯅꯣꯡꯁꯨ ꯄꯥꯛꯅ ꯆꯨꯗ꯭ꯔꯕꯅꯤꯅ ꯍꯧꯖꯤꯛꯇꯤ ꯅꯨꯡꯁꯥ ꯐꯖꯅ ꯁꯥꯔꯕꯅꯤꯅ ꯀꯥꯂꯦꯟ ꯗꯥꯏꯔꯦꯛ ꯆꯪꯉꯕꯅꯤꯅ ꯀꯩꯁꯨꯝ ꯀꯩꯅꯣ ꯇꯧꯔꯔꯣꯏ ꯍꯥꯟꯅ ꯑꯩꯈꯣꯏꯅ ꯆꯠꯂꯨꯕ ꯅꯨꯃꯤꯠꯇꯨꯗꯤ ꯅꯣꯡꯁꯨ ꯃꯪꯁꯨ ꯃꯪꯉꯤꯗꯅ ꯑꯗꯒꯤ ꯑꯗꯨꯒꯤ ꯃꯃꯥꯡꯗ ꯑꯗꯨ ꯀꯤ ꯅꯣꯡꯃ ꯑꯗꯨꯃꯥꯏꯅ ꯑꯗꯨꯒꯤ ꯃꯃꯥꯡꯗ ꯅꯣꯡ ꯆꯨꯈꯤꯕꯒꯤꯅꯦꯕ ꯏꯁꯤꯡ ꯃꯆꯨꯗꯣ ꯑꯗꯨꯃꯥꯏꯅ ꯇꯧꯔꯤꯗꯨꯕꯨꯗꯤ ꯑꯗꯣ ꯍꯧꯖꯤꯛꯇꯤ ꯀꯩꯁꯨꯝ ꯀꯩꯅꯣ ꯇꯧꯔꯝꯃꯔꯣꯏ ꯅꯣꯡꯁꯨ ꯍꯧꯖꯤꯛꯇꯤ ꯆꯨꯗꯕꯅꯤꯅ ꯏꯁꯤꯡꯗꯤ ꯑꯗꯨꯝ ꯅꯥꯟꯗꯤꯦ ꯅꯥꯜꯂꯝꯃꯅꯤꯑꯕ ꯃꯤ ꯐꯅꯌꯥꯝ ꯆꯠꯅꯩꯌꯦ ꯃꯤ ꯃꯤꯅ ꯆꯠꯅꯕꯗꯣ ꯑꯗꯨ ꯀꯩꯅꯣ ꯐꯣꯇꯣ ꯊꯥꯒꯠꯅꯔꯛꯄꯗꯣ ꯑꯗꯨ ꯎꯕꯗꯩꯅꯦꯕ ꯑꯩꯁꯨ ꯍꯥꯏꯗꯤ ꯍꯧꯖꯤꯛꯇꯤ ꯅꯣꯡ ꯆꯨꯗꯕꯅꯤꯅ ꯏꯁꯤꯡꯗꯣ ꯁꯤꯠ ꯅꯥꯟꯅ ꯑꯗꯨꯝ ꯀꯩꯅꯣꯒꯤ ꯇꯥꯏꯞꯇ ꯐꯖꯅ ꯅꯥꯟꯅ ꯑꯗꯨꯝ ꯂꯩꯔꯕꯅꯤꯅ ꯑꯩꯈꯣꯏꯁꯨ ꯑꯃꯨꯛꯀ ꯆꯠꯂꯨꯁꯤꯔꯥ ꯑꯍꯥꯝꯕ ꯆꯠꯂꯨꯕꯗ ꯑꯗꯨꯗꯤ ꯀꯩꯁꯨ ꯌꯥꯝ ꯐꯣꯇꯣ ꯅꯃꯤꯏꯗꯣ ꯃꯣꯏꯗꯣ ꯀꯩꯁꯨ ꯌꯥꯝ ꯐꯖꯕꯁꯨ ꯑꯣꯏꯗꯦ ꯑꯗꯒꯤ ꯐꯣꯇꯣꯗꯣ ꯐꯣꯇꯣꯁꯤꯡꯗꯨꯁꯨ ꯆꯥꯕ ꯑꯝꯇꯁꯨ ꯌꯥꯎꯗꯦꯕ ꯑꯄꯥꯝꯕ ꯍꯥꯏꯔꯒ ꯑꯃ ꯑꯅꯤ ꯃꯉꯥꯏꯔꯦ ꯑꯄꯥꯝꯕ ꯑꯃ ꯌꯥꯎꯕꯗꯨꯅꯤ ꯊꯥꯒꯠꯂꯤꯗꯨꯁꯨ ꯑꯇꯩꯗꯤ ꯀꯌꯥ ꯐꯖꯕ ꯌꯥꯎꯗꯦꯗꯅ ꯑꯗꯨꯅ ꯑꯃꯨꯛ ꯅꯧꯅ ꯑꯇꯣꯞꯄ ꯐꯤꯔꯣꯜ ꯑꯅꯧꯕ ꯈꯔ ꯑꯍꯟꯕ ꯑꯅꯧꯕ ꯑꯃꯅꯤ ꯂꯩꯔꯒ ꯑꯃꯨꯛ ꯁꯦꯠꯂꯒ ꯆꯠꯁꯤꯔꯥꯅ ꯑꯩꯁꯦ ꯋꯥꯈꯜꯁꯦ ꯈꯜꯂꯝꯃꯤꯅꯦ ꯃꯤꯁꯤꯡꯗꯨ ꯎꯕꯗ ꯃꯣꯏ ꯊꯥꯒꯠꯅꯔꯛꯄꯁꯤꯡꯗꯨ ꯎꯕꯗ ꯑꯩꯁꯦ ꯆꯠꯅꯤꯡꯕ ꯈꯟꯗꯅ ꯅꯪꯉꯣꯟꯗ ꯄꯥꯎꯁꯦ ꯐꯥꯎꯔꯛꯏꯅꯦ ꯑꯩ ꯃꯣꯏꯗꯁꯨ ꯍꯥꯏꯐꯦꯠ ꯍꯪꯉꯣ ꯅꯪ ꯂꯩꯃꯤꯟꯅꯩꯗꯨꯗꯁꯨ ꯅꯃꯥꯟꯅꯕꯤꯗꯁꯨ ꯑꯗꯣ ꯑꯩꯒ ꯂꯩꯃꯤꯟꯅꯕ ꯏꯃꯥꯟꯅꯕꯤꯗꯨꯗꯁꯨ ꯑꯗꯨꯃꯥꯏꯅ ꯍꯪꯉ ꯈꯣꯠꯂꯒ ꯄꯨꯂꯞ ꯆꯥꯃꯤꯟꯅꯕ ꯌꯥꯏꯗꯅ ꯑꯩꯅ ꯄꯨꯜꯂꯞ ꯆꯥꯃꯤꯟꯅꯅꯤꯡꯕꯩꯅꯦꯕ ꯑꯃꯨꯛ ꯍꯥꯏꯔꯛꯏꯁꯤꯅ ꯍꯥꯏꯅ ꯆꯠꯄꯗꯨꯗꯤ ꯄꯥꯝꯗꯕꯩꯅꯦꯕ
ꯌꯥꯏꯌꯦ ꯌꯥꯏꯌꯦ ꯑꯩꯈꯣꯏ ꯃꯤ ꯈꯔ ꯌꯥꯝꯅ ꯆꯠꯄꯅ ꯐꯩꯗꯅ ꯑꯩꯈꯣꯏ ꯑꯗꯨꯝ ꯍꯥꯏꯗꯤ ꯃꯤ ꯑꯃꯁꯨ ꯀꯣꯛꯃꯩ ꯉꯥꯎꯗꯣꯏꯅꯦꯕ ꯑꯗꯨꯗꯨꯅ ꯑꯩꯈꯣꯏ ꯃꯔꯤ ꯑꯩꯈꯣꯏ ꯃꯔꯤ ꯆꯠꯂꯗꯤ ꯌꯥꯔꯦꯗꯅ ꯑꯗꯣ ꯑꯩꯈꯣꯏ ꯃꯔꯤ ꯆꯠꯂꯁꯦ ꯑꯩꯈꯣꯏ ꯅꯨꯄꯤꯒꯤꯗꯤ ꯐꯣꯇꯣꯅꯤ ꯀꯩꯅꯣ ꯄꯥꯝꯃꯤꯗ ꯁꯦ ꯆꯠꯄꯨ ꯆꯠꯂꯗꯤ ꯃꯐꯝ ꯑꯃꯗꯕꯨ ꯆꯠꯂꯗꯤ ꯑꯩꯈꯣꯏꯒꯤ ꯐꯣꯇꯣ ꯑꯩꯈꯣꯏꯒꯤ ꯐꯣꯇꯣ ꯅꯠꯇ꯭ꯔꯗꯤ ꯌꯥꯕ ꯅꯠꯇꯦ ꯅꯍꯥꯟ ꯃꯃꯥꯡꯗ ꯆꯠꯂꯨꯕꯩꯗꯣ ꯍꯥꯏꯗꯤ ꯐꯣꯇꯣꯗꯣ ꯎꯝ ꯐꯖꯗ꯭ꯔꯤꯗꯣ ꯀꯩꯅꯣ ꯇꯧꯕꯒꯤꯅꯦꯕ ꯅꯣꯡꯗꯣ ꯃꯪꯕꯒꯤꯅꯦꯕ ꯅꯣꯡ ꯃꯪꯉꯗꯤ ꯍꯥꯏꯗꯤ ꯅꯨꯃꯤꯠꯇꯨꯗ ꯍꯥꯏꯗꯤ ꯑꯣꯝꯁꯨ ꯑꯣꯝꯆꯥꯛꯅꯩꯗꯅ ꯑꯗꯣ ꯀꯩꯁꯨ ꯌꯥꯝ ꯍꯣꯏ ꯁꯥꯕꯕꯨꯗꯤ ꯑꯣꯏꯈꯤꯗꯦ ꯑꯗꯨ ꯑꯣꯏꯔꯁꯨ ꯅꯣꯡꯗꯣ ꯃꯪꯉꯕꯅꯤꯅ ꯐꯣꯇꯣꯗꯗꯤ ꯍꯥꯏꯗꯤ ꯐꯖꯅ ꯇꯥꯗ꯭ꯔꯦꯕ ꯃꯌꯦꯛꯇꯣ ꯍꯥꯏꯗꯤ ꯐꯣꯟꯗꯣ ꯁꯦꯡꯕꯗꯣ ꯈꯔ ꯋꯥꯠꯂꯦꯕ ꯑꯗꯨꯗꯨꯅ ꯀꯩꯅꯣ ꯇꯧꯔꯁꯦ ꯑꯃꯨꯛꯀꯁꯨ ꯆꯠꯂꯁꯦ ꯑꯃꯨꯛꯀꯁꯨ ꯆꯠꯂ ꯃꯇꯨꯡꯁꯤꯗ ꯍꯥꯏꯗꯤ ꯑꯗꯨꯝ ꯍꯥꯏꯗꯤ ꯍꯟꯗꯛꯇꯤ ꯅꯨꯡꯁꯥꯁꯦ ꯍꯗꯇꯩꯗꯤ ꯅꯣꯡꯁꯦ ꯀꯩꯁꯨ ꯌꯥꯝꯗꯤ ꯆꯨꯕꯗꯤ ꯑꯣꯏꯗꯦ ꯉꯁꯤ ꯉꯁꯤꯗꯤ ꯆꯨꯈꯤꯗꯅ ꯑꯗꯨ ꯑꯣꯏꯔꯁꯨ ꯌꯦꯡꯉꯁꯦ ꯃꯑꯣꯡꯗꯣ ꯑꯩꯈꯣꯏꯅꯕꯨ ꯍꯥꯏꯗꯤ ꯑꯩꯈꯣꯏꯁꯦ ꯀꯣꯏꯊꯣꯛꯇꯅ ꯀꯣꯏꯕ ꯆꯠꯄꯒꯤꯔ ꯀꯩꯒꯤꯅꯣ ꯈꯪꯗꯦ ꯑꯩꯈꯣꯏꯅ ꯀꯩꯅꯣꯝꯕꯨ ꯆꯠꯅꯤꯡꯉꯗꯤ ꯀꯔꯥꯏꯗꯕꯨ ꯑꯃ ꯆꯠꯅꯤꯡꯉꯗꯤꯅꯦ ꯗꯥꯎꯁꯦ ꯑꯗꯨꯝ ꯌꯥꯗꯕ ꯍꯥꯏꯇꯥꯔꯦ ꯃꯃꯥꯡꯗꯁꯨ ꯆꯠꯄꯗꯁꯨ ꯑꯃꯨꯛ ꯅꯣꯡ ꯑꯃꯨꯛ ꯍꯥꯏꯗꯤ ꯃꯪꯉꯦ ꯑꯗꯣ ꯍꯟꯗꯛꯅ ꯑꯃꯨꯛ ꯀꯃꯥꯏꯅ ꯇꯧꯗꯣꯏꯅꯣ ꯈꯪꯗꯦ ꯗꯥꯎꯁꯦ ꯏꯌꯥꯔ ꯌꯥꯗꯕ ꯍꯥꯏꯗꯤ ꯑꯩꯈꯣꯏꯗꯤꯦ ꯆꯠꯇ ꯆꯠꯆꯠ ꯆꯠꯇ꯭ꯔꯤꯅꯤꯗꯅ ꯑꯗꯨꯗꯨꯅꯅꯦ ꯅꯣꯡ ꯐꯥꯗꯣꯛ ꯆꯠꯊꯣꯔꯛꯄ ꯈꯣꯠꯂꯛꯄꯗꯅꯦ ꯑꯩꯈꯣꯏꯅ ꯈꯜꯂꯨꯕ ꯄꯣꯠꯇꯨꯒ ꯑꯣꯏꯊꯣꯔꯛꯄꯒ ꯑꯗꯨꯝ ꯈꯦꯠꯅꯕ ꯍꯥꯏꯇꯥꯔꯦ ꯑꯗꯨꯗꯨꯅꯅꯦ ꯑꯩꯁꯦ ꯋꯥꯈꯜꯁꯦ ꯑꯗꯨꯝ ꯅꯨꯡꯉꯥꯏꯇꯦꯕ ꯆꯠꯊꯣꯔꯛꯄ ꯈꯣꯠꯇꯣꯔꯛꯄꯗ ꯑꯗꯣ ꯍꯟꯗꯛꯇꯤ ꯌꯦꯡꯉꯁꯦ ꯍꯥꯏꯗꯤ ꯑꯗꯨꯝ ꯅꯣꯡ ꯀꯩꯀꯩꯗꯤ ꯆꯨꯗꯦꯗꯅ ꯑꯗꯨꯗꯨꯅ ꯌꯦꯡꯉꯁꯦꯕꯀꯣ ꯍꯟꯗꯛꯇꯤ ꯑꯗꯨꯝ ꯍꯥꯏꯗꯤ ꯀꯔꯤ ꯀꯔꯤ ꯗ꯭ꯔꯦꯁꯁꯦ ꯁꯦꯠꯁꯤꯒꯦ ꯑꯩꯗꯤ ꯃꯃꯥꯡꯗ ꯐ꯭ꯔꯣꯛ ꯁꯦꯠꯂꯦ ꯑꯗꯣ ꯍꯟꯗꯛꯇꯤ ꯐ꯭ꯔꯣꯛ ꯑꯃꯨꯛ ꯁꯦꯠꯅꯤꯡꯉꯛꯇ꯭ꯔꯦꯅꯦ ꯅꯪꯁꯨ ꯃꯤꯦꯗꯤ ꯁꯦꯠꯈꯤꯕꯅꯤ ꯑꯗꯣ ꯀꯔꯤ ꯑꯃꯨꯛ ꯁꯦꯠꯂꯁꯤꯒꯦ ꯃꯤꯗꯤꯀꯣ ꯈꯣꯡꯒ꯭ꯔꯥꯎ ꯍꯥꯏꯥꯏꯁꯦ ꯈꯣꯡꯒ꯭ꯔꯥꯎ ꯁꯦꯠꯂ ꯆꯠꯄꯗꯨꯁꯨ ꯑꯗꯨꯝ ꯐꯖꯩꯅꯦ ꯍꯥꯄꯦꯟ ꯍꯥꯏꯗꯤ ꯈꯨꯔꯨ ꯃꯈꯥ ꯌꯧꯕ ꯀꯥꯏꯗꯣ ꯃꯤꯗꯤ ꯁꯦꯠꯂꯒ ꯆꯠꯄ ꯈꯣꯠꯄꯗꯣ ꯃꯤꯗꯤ ꯑꯗꯨꯝ ꯐꯖꯩ ꯃꯤꯒꯤꯗꯤ ꯄꯨꯡ ꯐꯗ ꯐꯖꯩ ꯑꯩꯈꯣꯏꯗꯤ ꯍꯥꯏꯗꯤ ꯑ ꯅꯣꯏꯕꯅꯤꯅꯀꯣ ꯐꯖꯕ ꯑꯃ ꯑꯣꯏꯗꯦ ꯑꯗꯣ ꯅꯣꯏꯕ ꯍꯥꯏꯁꯦ ꯃꯤ ꯑꯅꯣꯏꯕ ꯃꯤꯁꯨ ꯐꯅꯌꯥꯝ ꯁꯦꯠꯅꯩ ꯑꯩꯈꯣꯏꯅꯅꯦ ꯉꯝꯁꯨ ꯉꯝꯗꯕ ꯍꯥꯏꯇꯥꯔꯦ ꯅꯪꯁꯨ ꯀꯩꯁꯨ ꯑꯀꯧ ꯑꯔꯥꯛ ꯁꯦꯠꯄꯁꯨ ꯀꯩꯁꯨ ꯉꯝꯃꯣꯏꯗ ꯅꯪꯁꯨ ꯅꯠꯇ꯭ꯔꯥ
ꯎꯝ ꯑꯗꯨꯅꯦ ꯑꯩꯗꯤꯁꯨ ꯑꯀꯧꯕ ꯁꯦꯠꯄꯗꯤ ꯉꯝꯃꯣꯏ ꯁꯦꯡꯅ ꯍꯥꯏꯗꯤ ꯑꯀꯧꯕ ꯁꯦꯠꯄ ꯍꯥꯏꯁꯦ ꯏꯃꯨꯡꯗ ꯁꯦꯠꯄꯅ ꯃꯈꯜ ꯑꯃꯅꯦ ꯃꯄꯥꯟ ꯊꯣꯛꯄꯗꯗꯤ ꯀꯩꯁꯨ ꯁꯦꯠꯄ ꯀꯩꯁꯨ ꯉꯝꯃꯛꯑꯣꯏꯕ ꯃꯤ ꯑꯗꯨꯝ ꯌꯦꯡꯅꯔꯛꯄꯗꯨꯅ ꯍꯦꯟꯅ ꯇꯜꯂꯤꯗꯅ ꯑꯩꯅ ꯑꯗꯨꯝ ꯈꯟꯕꯗ ꯑꯩꯗꯣ ꯑꯉꯧꯕꯒ ꯑꯃꯨꯕꯒ ꯂꯥꯡꯕꯗꯅꯦ ꯁꯝꯅꯕꯤ ꯐꯣꯛꯇꯅ ꯑꯩꯁꯦ ꯑꯩꯁꯦ ꯑꯗꯨꯗꯣ ꯌꯥꯝ ꯄꯥꯝꯕ ꯍꯧꯖꯤꯛꯁꯦ ꯀꯟꯅ ꯑꯗꯨꯒꯤ ꯑꯗꯨꯒꯨꯝꯕ ꯃꯆꯨꯗ ꯃꯤꯁꯤꯒ ꯌꯥꯝ ꯀꯟꯅ ꯁꯦꯠꯅꯔꯤꯑꯕ ꯑꯩꯁꯦ ꯑꯗꯨꯒꯨꯝꯕꯗ ꯑꯃ ꯄꯥꯝꯕ ꯑꯗꯨ ꯍꯥꯏꯁꯦ ꯁꯝꯅꯕꯤ ꯑꯣꯏꯖꯔꯒꯁꯨ ꯗꯥꯏꯔꯦꯛ ꯑꯀꯧꯕꯤꯗꯤ ꯅꯠꯇꯦꯕ ꯍꯧꯖꯤꯛꯀꯤꯁꯦ ꯑꯗꯨꯝ ꯀꯩꯅꯣ ꯈꯨꯅꯤꯡꯐꯧ ꯌꯧꯕ ꯑꯗꯨꯃꯥꯏꯅ ꯑꯣꯏꯗꯣꯏꯅꯦꯕ ꯑꯗ ꯈꯨꯅꯤꯡꯐꯧ ꯌꯧꯋꯦ ꯑꯗꯨꯗꯨꯒ ꯈꯨꯗꯥꯡꯁꯤꯅ ꯑꯀꯛꯄꯤ ꯑꯣꯏꯗꯣꯏꯅꯦꯕ ꯑꯀꯛꯄꯤ ꯑꯣꯏꯔꯒ ꯑꯩꯅ ꯑꯗꯨꯣ ꯄꯥꯝꯕ ꯍꯥꯏꯇꯥꯔꯦ ꯑꯗꯨꯗꯨꯒ ꯈ꯭ꯋꯥꯡ ꯃꯄꯥꯁꯤꯗ ꯀꯤꯁꯤ ꯀꯤꯁꯟꯗꯣꯏꯅꯦꯕ ꯑꯗꯨꯝꯕꯗ ꯄꯥꯝꯕ ꯑꯩꯅ ꯑꯩꯁꯦ ꯑꯗꯨꯗꯨꯃ ꯂꯩꯁꯤꯔꯥ ꯆꯠꯅꯤꯅ ꯆꯠꯂꯒꯗꯤ ꯑꯩꯁꯦ ꯑꯗꯨꯝ ꯈꯔ ꯀꯩꯅꯣ ꯇꯧꯅ ꯆꯠꯅꯤꯡꯕ ꯍꯥꯏꯇꯥꯔꯦ ꯐꯣꯇꯣꯗ ꯐꯖꯅꯕ ꯐꯣꯇꯣꯗꯕꯨ ꯐꯖꯔꯗꯤ ꯌꯥꯔꯦ ꯑꯗꯨꯅ ꯑꯗꯨꯗꯨ ꯑꯩꯁꯦ ꯑꯗꯨꯃꯥꯏꯅ ꯈꯜꯂꯝꯕꯅꯦ ꯑꯗꯨꯗꯨꯒ ꯄꯣꯠꯇꯣ ꯑꯩ ꯑꯗꯨꯕꯨꯗꯤ ꯂꯩꯔꯅꯤꯅꯦ ꯑꯗꯨꯒ ꯀꯩꯅꯣ ꯇꯧꯕꯗꯣ ꯑꯥꯗ ꯆꯠꯂ ꯃꯇꯨꯡꯗ ꯑꯆꯥꯄꯣꯠ ꯆꯥꯕꯁꯦ ꯑꯁꯤꯅ ꯀꯃꯥꯏꯅ ꯇꯧꯗꯣꯏꯅꯣ ꯍꯥꯏꯗꯤ ꯑꯁꯤꯗꯒꯤ ꯂꯩꯔꯒꯕꯨꯗꯤ ꯄꯨꯈ꯭ꯔꯁꯦ ꯂꯩꯔꯒ ꯄꯨꯕꯁꯦ ꯀꯩꯀꯩ ꯆꯥ ꯆꯥꯁꯤꯒꯤ ꯑꯥꯗ ꯌꯧꯔꯒ ꯍꯩ ꯃꯍꯤ ꯀꯩꯀꯥꯗꯨꯕꯨꯗꯤ ꯑꯗꯨꯝ ꯑꯩꯈꯣꯏ ꯊꯥꯡꯅꯤꯡꯕꯗꯣ ꯑꯗꯨꯝ ꯈꯜꯂꯒ ꯊꯛꯑꯁꯦꯕ ꯑꯗꯨꯕꯨꯗꯤ ꯑꯗꯣ ꯑꯆꯥꯄꯣꯠꯁꯤꯗꯤ ꯈꯟꯅꯗꯕ ꯌꯥꯔꯣꯏꯗꯅ ꯑꯃ ꯑꯩꯒ ꯂꯩꯃꯤꯟꯅꯕ ꯑꯗꯨꯗꯤ ꯋꯥ ꯄꯦꯠꯄꯅꯤꯅ ꯑꯃꯃꯨꯛ ꯆꯥꯁꯦ ꯍꯥꯏꯔꯨꯕꯗ ꯗꯨ ꯆꯥꯏꯒ ꯆꯥꯗꯦ ꯀꯥꯏꯅ ꯇꯧꯔꯛꯀꯅꯤ ꯌꯥꯏ ꯌꯥꯗꯦꯅ ꯇꯧꯔꯛꯀꯅꯤ ꯑꯗꯨꯗꯨꯅ ꯄꯨꯂꯞ ꯑꯩꯈꯣꯏ ꯃꯔꯤ ꯑꯃꯝꯇꯪ ꯋꯥꯔꯤ ꯁꯥꯟꯅꯔꯒ ꯈꯠꯟꯅꯗꯗꯤ ꯌꯥꯔꯣꯏꯕ ꯑꯆꯥꯄꯣꯠ ꯆꯥꯕꯁꯤꯁꯨ ꯑꯗꯣ ꯅꯪ ꯂꯩꯃꯤꯟꯅꯕ ꯅꯃꯥꯟꯅꯕꯤꯗꯨꯗꯁꯨ ꯍꯥꯏꯐꯦꯠ ꯍꯥꯏꯌꯣ ꯑꯩꯅ ꯁꯨꯃꯥꯏ ꯁꯨꯃꯥꯏꯅ ꯍꯥꯏꯔꯛꯏ ꯈꯣꯠꯂ ꯑꯗꯣ ꯅꯣꯡꯃ ꯀꯩꯅꯣ ꯇꯧꯔꯒ ꯋꯥꯔꯤ ꯁꯥꯟꯅ ꯁꯣꯛꯁꯦ ꯑꯗꯨꯗꯨꯒ ꯆꯠꯅꯕ ꯆꯠꯇꯨꯕ ꯅꯨꯃꯤꯠꯇꯨꯁꯨ ꯂꯦꯞꯊꯣꯛꯅꯕ ꯈꯣꯠꯅꯕ ꯍꯥꯏꯅ ꯑꯗꯨꯃꯥꯏꯅ ꯍꯥꯏꯌꯣꯕ
ꯍꯥꯏꯒꯦ ꯍꯥꯏꯒꯦ ꯑꯗꯨꯕꯨꯗꯤ ꯍꯣꯏ ꯅꯪꯅ ꯆꯥꯕꯩ ꯃꯇꯥꯡꯗ ꯍꯧꯗꯧꯔꯤꯗꯣ ꯐꯔꯦ ꯃꯃꯥꯡꯗꯗꯤ ꯍꯥꯏꯗꯤ ꯑꯩꯈꯣꯏꯗꯤ ꯆꯥꯕꯒꯤꯗꯤ ꯃꯃꯥꯡꯗꯣ ꯆꯥꯛꯁꯨ ꯆꯥꯔꯒ ꯆꯠꯇ꯭ꯔꯦꯀꯣ ꯑꯗꯩꯗꯤ ꯍꯥꯏꯗꯤ ꯆꯤꯞꯁꯀꯨꯝꯕ ꯈꯔ ꯄꯨꯕꯗꯨꯅ ꯑꯗꯩꯗꯤ ꯑꯩ ꯑꯩꯈꯣꯏ ꯑꯃꯨꯜ ꯀꯨꯜ ꯑꯃ ꯀꯩ ꯑꯃ ꯊꯛꯄꯗꯨꯅꯗꯤ ꯄꯨꯛꯇꯣ ꯍꯥꯡꯉꯦꯕ ꯌꯥꯝꯅ ꯆꯥꯛꯁꯨ ꯂꯥꯝꯃꯒ ꯏꯁꯥꯗꯣ ꯆꯔꯥꯡ ꯆꯔꯠꯅꯔꯒꯅꯦ ꯋꯥꯁꯨ ꯌꯥꯝ ꯋꯥꯈꯤꯕ ꯍꯥꯏꯗꯤ ꯑꯩꯈꯣꯏꯗꯣ ꯈꯣꯡꯅꯁꯨ ꯐꯅꯌꯥꯝ ꯁꯥꯡꯅ ꯑꯃꯨꯛ ꯆꯠꯂꯤꯗꯅ ꯑꯗꯣ ꯑꯗꯨꯗꯨꯅ ꯈꯣꯡꯅ ꯑꯃꯨꯛ ꯐꯅꯌꯥꯝ ꯁꯥꯡꯅ ꯑꯃꯨꯛ ꯆꯠꯂꯦ ꯑꯗꯨꯗꯨꯅ ꯋꯥꯏꯑꯦꯕ ꯑꯗꯨꯝ ꯏꯁꯤꯡ ꯃꯐꯝꯗꯨꯗ ꯌꯧꯔꯀꯥꯟꯗꯕꯨꯗꯤ ꯋꯥꯕꯕꯨꯗꯤ ꯈꯔ ꯑꯗꯨꯝ ꯐꯩꯌꯦꯕ ꯑꯗꯨ ꯑꯣꯏꯇꯥꯔꯁꯨ ꯍꯥꯏꯗꯤ ꯉꯥꯏꯍꯥꯛꯇꯪꯒꯤ ꯐꯣꯇꯣ ꯀꯥꯞꯅꯕ ꯍꯣꯠꯅꯔꯤꯉꯩꯗ ꯆꯥꯛ ꯂꯥꯡꯕꯒ ꯐꯥꯎꯕ ꯅꯠꯇꯦ ꯑꯩꯈꯣꯏ ꯅꯨꯄꯤꯗꯤ ꯑꯗꯣ ꯁꯨꯝ ꯆꯥꯕ ꯊꯛꯄꯒꯤ ꯃꯥꯅ ꯌꯥꯝꯅ ꯅꯪꯒꯤ ꯀꯥꯗ ꯂꯩꯃꯤꯟꯅꯕ ꯅꯨꯄꯤꯗꯨꯅ ꯆꯥꯛ ꯆꯥꯕꯩ ꯆꯥꯕꯩ ꯊꯛꯄꯒꯤ ꯍꯥꯏꯗꯤ ꯑꯆꯥꯄꯣꯠꯀꯨꯝꯕ ꯆꯥꯕꯩ ꯊꯛꯄꯒꯤꯗꯣ ꯃꯥꯅ ꯌꯥꯝ ꯈꯜꯂꯒꯁꯨ ꯃꯥꯒꯤ ꯑꯄꯥꯝꯕꯗꯣ ꯃꯥꯁꯨ ꯑꯗꯨꯝ ꯈꯜꯂꯒ ꯃꯥꯒꯤ ꯑꯗꯨꯝ ꯂꯩꯖꯔꯁꯅꯣ ꯑꯗꯨꯒ ꯑꯩꯈꯣꯏꯒꯤꯁꯨ ꯑꯩꯈꯣꯏ ꯑꯩꯈꯣꯏꯅ ꯁꯤ ꯆꯥꯅꯤꯡꯉꯤ ꯁꯤ ꯊꯛꯅꯤꯡꯉꯦ ꯍꯥꯏꯕ ꯄꯣꯠꯇꯣ ꯂꯩꯔꯁꯦ ꯅꯪꯗꯤ ꯁꯪꯒꯣꯝ ꯌꯥꯎꯕ ꯄꯣꯠꯁꯨ ꯅꯪꯗꯤ ꯀꯩꯁꯨꯝ ꯄꯥꯝꯗꯕꯅꯤꯅ ꯅꯪꯒꯤꯅꯦ ꯌꯥꯝꯅ ꯂꯨꯗꯣꯔꯤꯁꯦ ꯑꯩꯈꯣꯏꯒꯤꯕꯨꯗꯤ ꯍꯥꯏꯗꯤ ꯑꯃꯨꯜ ꯀꯨꯜ ꯑꯃ ꯊꯛꯄ ꯍꯥꯏꯁꯦ ꯑꯩꯈꯣꯏꯒꯤꯗꯤ ꯑꯗꯨꯝ ꯄꯨꯛꯆꯦ ꯑꯗꯨꯝ ꯈꯥꯡꯉꯤ ꯄꯨꯛꯆꯦ ꯑꯗꯨꯝ ꯍꯥꯏꯗꯤ ꯑꯗꯨꯒꯤ ꯄꯣꯠꯇꯣ ꯊꯛꯄꯗꯣ ꯑꯗꯨꯝ ꯄꯨꯛꯆꯦ ꯊꯜꯂꯦꯕ ꯑꯗꯨꯗꯨꯅ ꯌꯦꯡꯉꯁꯦ ꯑꯗꯨꯝ ꯍꯥꯏꯗꯤ ꯀꯦꯛ ꯑꯃ ꯀꯩ ꯑꯃ ꯀꯩ ꯑꯃ ꯂꯩꯔꯒ ꯄꯨꯁꯦꯕ ꯍꯥꯏꯗꯤ ꯑꯩꯈꯣꯏ ꯃꯃꯥꯡꯗꯗꯤ ꯆꯤꯞꯁꯀꯨꯝꯕ ꯑꯃꯅꯤ ꯄꯨꯕꯗꯨꯅ ꯍꯥꯏꯗꯤ ꯑꯥꯗꯗꯤ ꯆꯥꯛꯇꯣ ꯂꯥꯝꯃꯛꯏꯗꯅ ꯅꯪꯁꯨ ꯂꯥꯝꯃꯝꯅꯤ ꯑꯩꯈꯣꯏꯁꯨ ꯂꯥꯝꯃꯛꯑꯦꯕ ꯆꯥꯛꯇꯣ ꯍꯥꯏꯗꯤ ꯆꯥꯛꯇꯣ ꯂꯥꯝꯃꯒꯗꯤ ꯍꯥꯏꯗꯤ ꯏꯁꯥꯗꯣ ꯄꯠꯊꯕꯅ ꯍꯦꯜꯂꯦ ꯋꯥꯕꯅ ꯍꯦꯟꯕꯅꯤꯅꯅꯦ ꯀꯩꯁꯨꯝ ꯍꯥꯏꯗꯤ ꯌꯥꯝ ꯀꯨꯏꯅ ꯂꯩꯊꯣꯛꯀꯗꯕꯗꯣ ꯑꯗꯨꯁꯨ ꯂꯩꯊꯣꯛꯄꯁꯨ ꯍꯥꯏꯗꯤ ꯇꯉꯥꯏ ꯐ ꯍꯥꯏꯗꯤ ꯋꯥꯏꯗꯅ ꯏꯁꯥꯗ ꯆꯥꯛꯇꯨꯅ ꯁꯨꯝ ꯂꯥꯝꯈꯠꯂꯛꯑꯕꯅꯤꯅ ꯍꯥꯏꯗꯤ ꯑꯗꯩꯗꯤ ꯑꯩꯈꯣꯏꯗꯤ ꯅꯨꯄꯤ ꯉꯥꯛꯇꯁꯨ ꯑꯣꯏꯕꯅꯤꯅ ꯃꯐꯝꯗꯨꯗ ꯀꯨꯏꯅ ꯂꯩꯕꯁꯨ ꯑꯃꯨꯛꯁꯨ ꯅꯨꯡꯉꯥꯏꯇꯦ ꯈꯔ ꯑꯗꯨꯝ ꯉꯟꯅ ꯁꯨꯝ ꯆꯠꯁꯦ ꯑꯗꯩꯗꯤ ꯍꯥꯏꯗꯤ ꯁꯨꯝ ꯀꯩꯅꯣꯁꯨ ꯇꯧꯋꯤꯗꯅ ꯃꯐꯝꯗꯣ ꯍꯥꯏꯗꯤ ꯌꯥꯝꯅ ꯁꯣꯡꯁꯨ ꯁꯣꯡꯉꯤꯗꯅ ꯂꯝꯕꯤ ꯆꯠꯐꯝꯗꯣ ꯅꯨꯄꯤ ꯉꯥꯛꯇ ꯆꯠꯄꯗꯣ ꯑꯃꯔꯣꯝꯗꯗꯤꯝ ꯀꯤꯕꯁꯨ ꯐꯥꯎꯋꯦꯕ ꯈꯔ ꯉꯟꯅ ꯍꯜꯂꯛꯅꯕ ꯑꯗꯨꯝ ꯇꯧꯗꯦ ꯑꯩꯈꯣꯏ ꯃꯃꯥꯡꯗ ꯆꯠꯄꯒꯤ ꯇꯥꯏꯃꯤꯡꯗꯣ ꯑꯗꯨꯕꯨꯗꯤ ꯌꯥꯏ ꯃꯃꯥꯡꯗ ꯑꯗꯨꯝ ꯑꯩꯈꯣꯏ ꯉꯟꯅ ꯆꯠꯄꯅꯤꯅ ꯑꯗꯣ ꯍꯟꯗꯛꯀꯤꯗꯤ ꯀꯔꯝ ꯀꯥꯟꯗ ꯆꯠꯁꯤꯒꯦ
ꯎꯝ ꯅꯣꯡꯃꯥꯏꯖꯤꯡ ꯅꯨꯃꯤꯠꯇꯣ ꯑꯣꯏꯅ ꯆꯠꯂꯁꯦ ꯃꯊꯪꯒꯤ ꯅꯣꯡꯃꯥꯏꯖꯤꯡꯗ ꯑꯣꯏꯅ ꯆꯠꯂꯁꯦ ꯑꯗꯣ ꯅꯪ ꯅꯃꯥꯟꯅꯕꯤ ꯅꯪ ꯂꯩꯃꯤꯟꯅꯕꯗꯣ ꯑꯗꯨꯗ ꯍꯥꯏꯐꯦꯠ ꯅꯪꯗꯣ ꯍꯪꯉꯛꯂꯣ ꯑꯗꯨꯗꯨꯒ ꯑꯩꯁꯨ ꯍꯪꯉꯛꯑꯒꯦ ꯑꯗꯨꯒ ꯑꯃꯨꯛ ꯄꯥꯎꯗꯣ ꯐꯥꯎꯅꯔꯒ ꯋꯥꯔꯤꯗꯣ ꯁꯥꯟꯅꯔꯁꯦ ꯇꯥꯟꯅꯔꯁꯦꯕꯈꯣꯏ ꯑꯃꯨꯛ ꯑꯗꯣ ꯑꯩꯗꯣ ꯑꯃꯨꯛ ꯆꯥꯛꯒ ꯑꯝꯇ ꯆꯥꯊꯣꯛꯎꯒꯦ ꯁꯣꯝꯗ ꯀꯧꯔꯛꯂꯦ ꯑꯩꯒ ꯂꯩꯃꯤꯟꯅꯕ ꯏꯃꯥꯟꯅꯕꯤꯗꯨꯅ ꯑꯗꯨꯗꯣ ꯊꯝꯃꯒꯦꯀꯣ